ꯑꯣ ꯇꯥꯔꯕ
ꯇꯥꯔꯦ ꯇꯥꯔꯦ ꯑꯁ ꯀꯣꯜ ꯅꯪ ꯀꯣꯜ ꯇꯧꯔꯝꯕ ꯌꯥꯏꯗ
ꯆꯨꯔꯁꯨ ꯇꯥꯒꯤꯗ꯭ꯔꯦ ꯄꯨꯔꯥ ꯚꯦꯔꯥꯅꯤ ꯌꯥꯗꯦ ꯃꯤꯅꯤꯠ ꯑꯅꯤꯃꯨꯛꯂꯥ
ꯀꯥꯏꯗꯅꯣ ꯃꯤꯅꯤꯠ ꯃꯉꯥꯗ ꯌꯥꯗꯕꯅꯤ
ꯃꯉꯥꯗꯩꯔ
ꯎꯝ
ꯎ ꯀꯥꯏꯅ ꯄꯨꫪꯥ ꯚꯦꯔꯥꯅꯤ
ꯑꯣꯏ
ꯑꯗꯨꯅꯦ ꯑꯗꯨ ꯀꯣꯜꯗꯤ ꯑꯗꯨꯝ ꯌꯥꯗ꯭ꯔꯣ
ꯑꯃꯨꯛ ꯌꯥꯏ
ꯃꯃꯥꯡꯗꯗꯤ ꯑꯃꯨꯛ ꯀꯣꯂꯒ ꯑꯝꯗ ꯌꯥꯗꯕꯤꯗ ꯑꯃ ꯇꯧꯔ ꯄꯨꯠ ꯄꯨꯠ
ꯎꯝ ꯑꯩ ꯇꯣꯕꯨ ꯇꯣꯡꯅꯤꯕꯩꯔꯣ
ꯍꯣꯏ ꯑꯩꯗꯤ ꯆꯩꯈꯥꯏꯕꯅꯦꯁ ꯏꯔꯣꯟ ꯃ ꯄꯪꯉꯥꯡꯗꯒ
ꯆꯥꯛ ꯆꯥꯔꯕꯣ
ꯀꯥꯏꯗ ꯆꯥꯕꯅꯣ
ꯑꯁ ꯍꯥꯎꯔꯅꯤꯗꯅ
ꯀꯔꯤ
ꯍꯥꯔꯠ ꯋꯥꯔꯛꯄꯥꯟ ꯇꯧꯔꯦꯕ
ꯍꯥꯎ ꯋꯥꯁꯤ ꯃꯁꯟꯁꯨ ꯆ ꯍꯥꯕꯤꯗꯦ
ꯃꯗꯨꯏ ꯈꯟꯅꯕꯗꯗꯤ ꯍꯣꯏꯌꯦ ꯆꯤꯟꯁꯤꯁꯨ ꯀꯨꯝꯕꯅ ꯀꯨꯝꯕꯅ ꯑꯩꯅ ꯑꯃꯨꯛꯁꯤꯅꯨ ꯈꯔ ꯈꯨꯝꯃꯦ
ꯄꯩꯁꯥꯁꯨ ꯐꯪꯗꯕ
ꯄꯩꯁꯥꯁꯨ ꯐꯪꯗꯕ ꯃꯁꯤꯡꯁꯨ ꯊꯥꯕꯤꯗꯕ ꯗ ꯋꯥ ꯁꯤ ꯆꯥꯕ
ꯑꯗꯨꯅꯤ ꯑꯩꯒꯤ ꯄꯨꯟꯁꯤ ꯍꯥꯏꯁꯦ
ꯈꯥꯎ
ꯑꯦ ꯀꯩꯅꯣꯗꯁꯨꯅꯦ ꯎꯝ ꯈꯣꯡꯖꯣꯝꯗꯣ
ꯎꯝ
ꯑꯗꯁꯨꯅ ꯃꯥꯏ ꯃꯥꯏ ꯐꯣꯇꯣꯁꯨꯠ ꯆꯠꯂꯤꯗꯅ ꯆꯥꯀꯧꯕꯩ
ꯀꯅꯥ ꯀꯅꯥ
ꯑꯍꯣꯏ ꯆꯠꯂꯣ ꯆꯥꯀꯧꯕꯩ ꯎꯝ ꯀꯩꯅꯥꯅꯦ ꯑꯗꯩꯗꯤ ꯎ ꯕꯣꯔ ꯃꯃꯥꯟꯅꯕ ꯃꯩꯗꯨꯅꯦ ꯀꯩꯅꯣ ꯀꯩꯅꯥ ꯃꯥꯟꯅꯕꯅꯤꯅ ꯏꯃꯥ ꯑꯩꯈꯣꯏꯁꯨꯝꯗꯩ ꯆꯠꯄꯗꯣ
ꯎꯝ
ꯑꯗꯨꯗ ꯀꯩꯅꯣ ꯅꯝꯖꯦꯁꯤꯕ ꯀꯥꯒꯨꯅꯦ
ꯎꯝ
ꯒꯨ ꯒꯨ ꯍꯥꯏꯗꯤ ꯑꯩꯈꯣꯏ ꯑꯗꯨꯃꯥꯏꯅ ꯊꯕꯗ ꯑꯗꯨꯣ
ꯑꯥ
ꯑꯗꯨꯝꯕ ꯀꯪꯨ ꯃꯥꯜꯂꯦꯕ
ꯎꯝ
ꯆꯦꯟꯗꯅ ꯆꯦꯟꯗꯅ ꯃꯣꯏ ꯑꯗꯨ ꯆꯦꯟꯕ ꯑꯃꯅꯨꯡ ꯅꯨꯡꯉꯥꯏ ꯈꯣꯡꯗꯣꯝꯝꯕ ꯈꯨ ꯅꯨꯡꯉꯥꯏꯔꯒ ꯃꯣꯏ ꯆꯦꯟꯃꯤ ꯍꯥꯏꯗꯤ ꯑꯩꯈꯣꯏꯗ ꯑꯗꯨꯝ ꯐꯣꯇꯣꯛꯅꯕꯒꯤ ꯐꯔꯀꯥꯟꯗꯨꯗ ꯌꯥꯝ ꯋꯥꯏꯑꯕ ꯑꯗꯨꯗ ꯃꯣꯏꯗꯤ ꯍꯣꯏꯌꯦ ꯏꯁꯨ ꯏꯅꯦ ꯑꯗꯩꯗꯤ ꯑꯃꯨꯛ ꯀꯩꯅꯣ ꯃꯐꯝꯗꯨꯁꯨ ꯀꯂꯥꯁꯇꯈꯣꯏ ꯐꯖꯅ ꯊꯥꯔꯦ
ꯎꯝ
ꯔꯥꯎꯟ ꯑꯀꯣꯏꯕꯗꯗꯤ ꯑꯗꯨꯝ ꯍꯟꯖꯤꯦꯟ ꯍꯟꯖꯤꯟ ꯆꯠꯂꯒ
ꯆꯠꯂ ꯆꯠꯣꯏꯗꯣꯏꯅ ꯑꯗꯣ
ꯇꯥꯎꯌꯦ ꯑꯗꯨꯁꯤꯂ ꯏ ꯏ ꯐ ꯌꯥꯝ ꯌꯥꯃꯤꯗꯤ ꯀꯥꯏꯈꯤ ꯑꯗꯨꯒ ꯑꯂ ꯍꯥ
ꯉ ꯆꯂ ꯖꯂꯣ ꯇꯧ
ꯀ ꯆꯂ ꯀꯂꯣꯃꯤꯗ ꯀꯌꯥꯅ ꯊ ꯀꯂꯣ ꯀꯂꯗꯕꯟꯗꯦꯂꯂꯕ
ꯍꯥꯄꯦ ꯑꯂꯦꯟ
ꯅꯤꯡꯕꯤ ꯌꯥ ꯄꯦ
ꯍꯣꯏꯅꯦ
ꯅꯨꯡ ꯅꯨꯡꯉꯥꯏꯖꯧ ꯃꯥꯅꯦꯕ
ꯄꯥꯏꯗꯦ
ꯃꯥꯏ ꯇꯗꯦ
ꯑꯣ ꯑꯣ ꯍꯧꯖꯤꯛ ꯄꯣꯠ ꯌꯧꯔꯦ
ꯁ ꯌꯣꯗꯩ ꯃꯥꯜꯂꯣꯏꯌꯦ
ꯑꯍꯣꯏ ꯑꯣꯀꯦ ꯇꯣ
ꯎꯝ
ꯁ꯭ꯋꯥꯥꯏ ꯁ꯭ꯋꯥꯏꯗ ꯍꯥꯞꯇꯦꯕ ꯀꯩꯅꯣꯗ ꯑꯩ ꯅꯤꯡ ꯃꯄꯥꯗꯣ ꯅꯤꯡꯖꯣ ꯃꯄꯥ ꯃꯌꯥꯏꯗꯣ ꯑꯗꯨꯗ ꯍꯥꯞꯇꯣꯏꯅꯦ ꯄꯣꯀꯦꯠꯇꯣ
ꯐꯣꯟ ꯍꯥꯞꯐꯝ
ꯍꯣꯏꯅꯦ
ꯑꯗꯨ ꯅꯨꯡꯉꯥꯏꯗꯨ ꯃꯥꯜꯂꯦ
ꯑꯩꯁꯨ ꯑꯇꯥꯥꯡꯕ ꯑꯃꯇꯥ ꯑꯇꯥꯡꯕ ꯑꯃꯇꯥ ꯂꯩꯒꯦ ꯇꯧꯕꯅꯦ
ꯑꯩꯈꫭꯏꯒꯤꯗꯨ ꯂꯩꯑꯣ ꯑꯩꯁꯨ ꯑꯩꯅ ꯍꯥꯏꯕꯗꯨ ꯊꯥꯕꯤꯔꯛꯀꯦ ꯄꯩꯁꯥꯕꯨꯗꯤ ꯏꯟ ꯇꯥꯡ
ꯂꯩꯇ꯭ꯔꯤꯌꯦ ꯂꯤꯁꯤꯡ ꯑꯃ ꯄꯤꯕ ꯑꯃ ꯂꯩꯔ
ꯄꯥꯏ ꯍꯥꯏ
ꯑꯩ ꯁꯣꯠꯂꯨꯒꯦ ꯇꯧ ꯁꯣꯠꯂꯨꯒꯦ ꯅꯨꯡꯉꯥꯏꯇꯦ
ꯄꯩꯁꯥ ꯅꯨꯡꯉꯥꯏꯇꯕ
ꯑꯩꯅ ꯉꯥꯡꯉꯤꯁꯦ ꯇꯥꯕ꯭ꯔꯥ ꯑꯗꯨꯝ
ꯇꯥꯏ ꯑꯩ ꯇꯥ꯭ꯔꯕ
ꯌꯥꯏ ꯌꯥꯏ
ꯑꫭ ꯉꯔꯥꯡ ꯑꯩꯅ ꯏꯌꯔꯄꯤꯁꯇꫭ ꯀꯩꯅꫭ ꯇꯧꯕ
ꯎꯝ ꯂꫭ ꯕꯖꯦꯠꯀꯤ ꯏꯌꯔꯄꯤꯁ ꯄꯥꯏꯕ ꯁꯦꯝꯃꯥꯕꯣ ꯁꯦꯝꯃꯥꯕ꯭ꯔꯣ ꯑꯦꯄꯤꯁꯇꯨ ꯌꯥꯗꯔ ꯃꯥꯜꯂꯦ ꯂꯥꯡꯊꫭꯛꯈꯔꫭ ꯅꯪ ꯑꯦꯄꯤꯁꯇꫭ ꯂꯧꯊꯣꯛꯈ꯭ꯔꯣ ꯌꯥꯔꯦ ꯇꯥꯇꯣ ꯃꯔꯨꯞ ꯍꯥꯎꯔꯕꫭ
ꯍꯜꯂꯣ
ꯇꯥꯏ ꯇꯥꯏ ꯀꯩꯩꯅꯣ ꯑꯦꯄꯤꯁꯇꯣ ꯂꯧꯊꯣꯛꯈ꯭ꯔꯣꯅꯦ
ꯀꯔꯤ
ꯅꯪ ꯑꯦꯄꯤꯁꯇꯨ ꯌꯥꯗꯔꯦ ꯂꯧꯊꯣꯛꯈꯔꫭ
ꯑꯦꯄꯤꯁꯤ ꯌꯥꯎꯗ ꯀꯥꯟꯗꯅ ꯑꯃꯨꯛ ꯀꯟꯅ ꯇꯥꯗꯦ ꯍꯥꯏꯕ ꯌꯥꯝ ꯄꯤꯛꯅ ꯇꯥꯏꯑꯕ
ꯑꯩꯅ ꯉꯥꯡꯕꯗꯔꯣ
ꯍꯣꯏ ꯅꯪ ꯉꯥꯡꯕꯗꫭ ꯄꯤꯛꯅ ꯇꯥꯏ ꯅꯪꯗꯤ ꯑꯦꯄꯤꯁ ꯌꯥꯎꯇꯅꯔꯣ ꯉꯥꯡꯉꯤꯁꯦ
ꯑꯦꯄꯤꯁ ꯌꯥꯎꯔꯅꯤ
ꯍꯣꯏ ꯑꯦꯄꯤꯁ ꯌꯥꯎꯗ꯭ꯔꯗꯤ ꯋꯥ ꯉꯥꯡꯕꯗꯣ ꯑꯝꯇ ꯀꯟꯅ ꯇꯥꯗꯦꯕ ꯄꯤꯛꯅ ꯄꯤꯛꯅ ꯇꯥꯏꯑꯌꯦꯕ
ꯑꯦꯄꯤꯁꯤꯁꯨ ꯃꯁꯥꯒꯤ ꯁꯦꯝꯁꯨꯡꯒꯤꯗꯨ ꯂꯩꯒꯦ ꯈꯟꯕꯅꯤ
ꯑꯩꯅ ꯉꯥꯡꯉꯤꯁꯦ ꯑꯗꯨꯝ ꯁꯦꯡꯅ ꯇꯥꯕ ꯅꯠꯇꯔꯣ
ꯇꯥꯏ ꯍꯥꯏꯗꯤ ꯄꯤꯛꯅꯗꯤ ꯇꯥꯏꯑꯦꯕ ꯍꯥꯏꯗꯤ ꯑꯃꯨꯛ ꯑꯦꯄꯤꯁ ꯇꯧꯊꯣꯛꯑꯦꯕ ꯑꯩ ꯍꯧꯖꯤꯛ
ꯎꯝ
ꯑꯦꯄꯤꯁ ꯌꯥꯎ ꯀꯥꯟꯗꯗꯤ ꯑꯗꯨꯝ ꯐꯖꯥꯅ ꯇꯥꯏꯌꯦꯕ
ꯑꯦꯄꯤꯁ ꯂꯥꯎꯊꯣꯛꯀꯥꯟꯗ ꯁꯥꯎꯟ ꯃꯄꯥꯇꯟ ꯇꯥꯗꯦ ꯍꯥꯏꯔꯕ
ꯍꯣꯏ ꯍꯣꯏ ꯁꯥꯎꯟꯗꯣ ꯑꯃ ꯄꯤꯛꯅ ꯇꯥꯕꯗꯣ
ꯎꯝ
ꯅꯪ ꯉꯥꯡꯉꯤꯗꯨꯕꯨꯗꯤ ꯇꯥꯕ ꯑꯩꯈꯣꯏ ꯅꯀꫭꯟꯗ ꯊꯥꯡꯖꯤꯜꯂꯒꯗꯤ
ꯑꫭ ꯑꯦꯄꯤꯁꯇ ꯉꯥꯡꯕꯩ ꯑꫭꯏ ꯖꯥꯠꯂꯣ
ꯅꯠꯇꯦ ꯑꯩꯅ ꯍꯥꯏꯔꯤꯁꯦ ꯑꯦꯄꯤꯁꯇ ꯑꯦꯄꯤꯁꯇꯅ ꯅꯪ ꯉꯥꯡꯉꯁꯤ ꯐꯖꯅ ꯇꯥꯏꯑꯌꯦꯕ
ꯑꯦ ꯄꯁ ꯂꯧꯧꯊꯣꯛꯑꯗꯤ ꯐꯖꯅ ꯇꯥꯗꯦꯕ
ꯅꯪꯈꯣꯖꯤꯛ ꯑꯦ ꯄꯁ ꯑꯦ ꯄꯁ ꯆꯥꯊꯣꯛꯄ ꯅꯠꯇ꯭ꯔꯣ
ꯑꯦꯄꯤꯁꯣꯗꯁꯦ ꯍꯧꯖꯤꯛ ꯑꯦꯄꯤꯁꯣꯗ ꯀꯥꯗꯕ ꯇꯧꯗꯣꯏ
ꯑꯩꯁꯦ ꯊꯤꯜꯂꯦꯕꯀꯣ ꯊꯤꯜꯜꯂꯤꯁꯦ ꯂꯧꯊꯣꯛ ꯉꯥꯛꯀꯦꯕ
ꯂꯧꯊꯣꯛꯑꯒ
ꯑꯥ ꯅꯪꯗꯨ ꯊꯤꯜꯂꯤꯅꯣꯅꯦ ꯊꯤꯜꯂꯤꯒꯩꯅꯣꯕ
ꯑꯩ ꯊꯤꯟꯗꯤ
ꯍꯣꯏ ꯂꯧꯊꯣꯛ ꯉꯥꯛꯑꯦ ꯑꯗꯨ ꯆꯞꯥꯟꯅꯕ ꯌꯦꯡꯉ ꯃꯈꯣꯟꯗꯣ
ꯌꯎ
ꯍꯦꯟꯅ ꯁꯦꯡꯒꯠ꯭ꯔ ꯃꯥꯟꯅꯕꯥ
ꯂꯧꯊꯣꯛꯑꯕ
ꯀꯆꯦ
ꯑꯗꯨꯝ ꯄꯤꯡ ꯇꯥꯏ
ꯆꯃꯅꯕ
ꯇꯃꯥꯡ
ꯑꯣ ꯑꯗꯨꯝ ꯊꯤꯜꯂꯥꯒꯦ ꯍꯣꯏ ꯌꯐꯁ ꯊꯤꯂꯪꯉꯥꯗ ꯄꯅ ꯇꯥꯏꯔꯁꯦ
ꯍꯨꯏꯌꯦ ꯅꯠꯇ꯭ꯔꯗꯤ ꯕꯤꯔꯌꯥꯅꯤꯁꯤ
ꯍꯣꯏ ꯆꯥꯛ ꯌꯦꯟꯁꯪ ꯂꯣꯏꯔ ꯆꯥꯛ ꯏꯟꯥꯡ ꯂꯣꯏꯔꯕꯣ
ꯀꯥꯏꯁꯪꯅꯤꯔꯣꯏ
ꯀꯩ ꯆ
ꯆꯥꯗꯧ ꯈꯛꯇ ꯉꯥꯏ
ꯅꯣꯏ ꯅꯥꯎ ꯑꯣꯏꯗꯦ ꯂꯩꯕ꯭ꯔꯣ
ꯀꯥꯏꯗꯒꯤ ꯃꯣꯏ ꯉꯁꯤ ꯁ꯭ꯀꯨꯜꯒꯤ ꯃꯣꯏ ꯑꯣꯖꯥꯉꯩꯗ ꯆꯥꯛ ꯆꯥꯅꯅꯦꯅ
ꯆꯥꯛ ꯆꯥ ꯍꯩꯖ ꯅꯕꯩ ꯄ꯭ꯔꯣꯒꯥꯝ ꯂ
ꯆꯥꯛ ꯆꯥꯅꯩ ꯉꯔꯥꯡꯁꯨ ꯆꯥꯅꯩ
ꯉꯁꯤꯁꯨ ꯆꯥꯅꯩ ꯒ꯭ꯌꯥꯟ ꯇꯗꯦ ꯖꯤꯝ ꯁꯥꯟꯅꯕ ꯅꯨꯃꯤꯠꯇꯒꯤ ꯏ ꯃꯥꯅ ꯆꯥꯔꯁꯤ ꯐꯅꯥꯃꯤꯌꯥꯝ
ꯖꯤꯝ ꯁꯅꯕ꯭ꯔꯣ
ꯖꯤꯝ ꯁꯥꯟꯅꯕ ꯆꯠꯄꯅꯦꯕ
ꯄꯩꯁ ꯄꯥꯏꯔꯤ
ꯑꯗꯨ ꯃꯥꯗꯤ ꯌꯥꯔꯣꯏ ꯑꯗꯨꯝ ꯅꯣꯏꯒꯅꯤ
ꯃꯥꯗꯤ ꯀꯩ ꯆꯥꯗ꯭ꯔꯣ ꯖꯤꯝ ꯁꯥꯟꯅꯩꯗꯣ
ꯍꯥꯏꯗꯤ ꯃꯥꯗꯣ ꯃꯁꯥꯗꯣ ꯌꯥꯝ ꯂꯣꯏꯗꯅ
ꯎꯝ
ꯍꯋꯦꯠ ꯆꯥ ꯑꯃ ꯍꯦꯔꯝꯃꯤꯅ
ꯑꯁ ꯆꯥꯝ ꯍꯦꯟꯕ꯭ꯔꯦꯗꯣ
ꯍꯦꯜꯂꯤ
ꯑ ꯑꯩꯈꯣꯏ ꯑꯅꯤ ꯂꯨꯝꯈ꯭ꯔꯦꯅꯦ
ꯋꯥꯡꯁꯨ ꯋꯥꯡꯉꯦ ꯍꯥꯏꯗꯤ ꯃꯤꯁꯤ ꯁꯣꯜꯂꯁꯨ ꯋꯥꯡꯕꯁꯦ ꯑꯗꯨꯝ ꯋꯦꯠ ꯇꯥꯗ꯭ꯔꯣ
ꯇꯥꯕꯅꯦ
ꯃꯥꯗꯤ ꯋꯥꯡꯁꯨ ꯋꯥꯡꯉꯦ ꯑꯗꯨꯏ ꯃꯊꯛꯇ ꯑꯃꯨꯛ ꯅꯣꯏꯁꯨ ꯅꯣꯏꯔꯦ
ꯑꯁ ꯆꯥꯝꯍꯦꯜꯂꯗꯤ ꯆꯥꯝꯃꯦ ꯍꯦ
ꯑꯗꯨꯅꯤ ꯑꯗꯣ ꯆꯥꯗꯦꯕ ꯍꯥꯟꯅ ꯍꯧꯖꯤꯛ ꯆꯥꯕꯁꯤ ꯑꯃꯨꯛ ꯕꯣꯟꯅ ꯑꯗꯨꯝ ꯌꯦꯡꯉꯦꯕ
ꯎꯝ
ꯃꯣꯏꯗꯤ ꯕꯣꯟꯁꯦ ꯃꯇꯝ ꯅꯠꯇꯕꯗꯁꯨ ꯑꯗꯨꯝ ꯌꯦꯡꯕ ꯀꯥꯡꯕꯨꯅꯦꯕ
ꯄ꯭ꯔꯣꯇꯤꯟꯒ ꯆꯥꯗ꯭ꯔꯣ ꯕ
ꯍꯥ
ꯄꯣꯇꯤ ꯉꯥ ꯂꯩꯗ꯭ꯔꯣꯖꯤꯝꯒꯤ
ꯑꯗꯨꯗꯤ ꯆꯥꯗ꯭ꯔꯤꯑꯕ ꯑꯗꯨ ꯍꯧꯖꯤꯛ ꯆꯠꯇ꯭ꯔꯦ ꯖꯤꯝꯒꯥ ꯆꯠꯇꯦ ꯃꯥ ꯕꯣꯟ ꯌꯦꯡꯉꯤꯕꯩ ꯑꯗꯩ ꯑꯃꯨꯛ
ꯖꯤꯝꯅꯒꯥꯏꯗ
ꯃꯥꯏ ꯖꯤꯝꯒꯤ ꯄꯩꯁꯥꯗꯣ ꯑꯩ ꯄꯥꯝꯃꯨꯕꯅ ꯁꯤꯔꯦ ꯌꯥꯏꯁꯦ
ꯖꯤꯝꯅ ꯀꯥꯏꯗ
ꯖꯤꯝꯅ ꯁꯉꯥꯏꯒꯤꯔ ꯍꯥꯏꯗ
ꯊꯥꯒꯤ ꯆꯧꯉꯥ ꯆꯇ꯭ꯔꯨꯛ ꯑꯣꯏꯔꯝ ꯅꯤ ꯊꯥꯒꯤ ꯆꯥꯇ꯭ꯔꯦꯠ ꯂꯣ
ꯎꯝ
ꯑꯗꯨꯗꯤ ꯇꯥꯡꯃꯜꯂꯤꯗ
ꯍꯣꯏꯌꯦ ꯑꯗꯨꯏꯗꯨꯅ‌ꯦ ꯆꯠꯂꯤꯁ‌ꯦ ꯄꯥꯝꯃꯨꯏ ꯌ‌ꯦ ꯑꯩꯅ ꯍꯥꯏꯁꯤꯅ‌ꯦ ꯄꯩꯁꯥꯕꯨꯗꯤ ꯃꯥꯒꯤ ꯏꯁꯀꯣꯂꯔꯁꯤꯞ ꯆꯪꯉꯛꯄꯅ ꯄꯤꯈꯤꯕ
ꯑꯗꯨꯏꯁꯨ
ꯑꯗꯨꯁꯨ ꯄꯥꯃꯨꯗ꯭ꯔꯣ ꯑꯗꯨꯏ ꯑꯩꯅ ꯍꯜꯂꯦ ꯍꯥꯏꯁꯦ ꯅꯪ ꯆꯠꯂꯤ ꯖꯤꯝꯗꯣ ꯑꯩꯅ ꯑꯣꯏꯅ ꯆꯠꯂꯝꯗꯕꯃꯦꯅ
ꯑꯩꯈꯣꯏꯁꯨ ꯑꯗꯨ ꯆꯪꯉꯛꯄꯩꯅꯤ ꯀꯩꯅꯣ ꯖꯤꯝꯒꯤ ꯍꯤꯗꯥꯛ ꯂꯩꯔ ꯆꯪꯉꯛꯏꯚꯥꯏ
ꯀꯔꯤ
ꯑꯩꯈꯣꯏꯁꯨ ꯑꯩꯈꯣꯏ ꯅꯥꯎꯒꯤ ꯑꯗꯨ ꯆꯪꯉꯛꯄꯩꯅꯦꯕ ꯖꯤꯝꯒꯤ ꯍꯤꯗꯥꯛꯄ ꯂꯩꯔ ꯂꯥꯏ
ꯍꯣꯏ ꯑꯩꯁꯨ ꯖꯤꯝꯂꯤ ꯆꯠꯁꯤꯔꯥ ꯈꯟꯕꯅꯦ
ꯄꯩꯁꯥ ꯌꯥꯝ ꯂꯣꯏꯕꯅꯦ
ꯍꯣꯏ ꯄꯩꯁ ꯌꯥꯝꯨ ꯂ‌ꯣꯏꯕꯔꯥꯁꯤꯗ ꯑꯗꯨꯏ ꯃꯥꯏ ꯄꯩꯁꯥꯗꯨꯣ ꯐꯝꯃꯨꯗ꯭ꯔꯣ ꯑꯗꯨꯔꯕꯨ ꯂꯨꯄꯥ ꯆꯥꯇꯔ꯭‌ꯦꯠꯗ ꯇꯤꯡꯉ ꯆꯠꯇꯩꯗꯣ
ꯄꯥꯝꯃꯨꯏ ꯑꯗꯨꯏꯁꯔꯨꯛ ꯄꯨꯗꯤ ꯂꯝꯖꯦꯜ ꯆꯦꯜꯂꯣ ꯍꯥꯜꯂꯛ ꯑꯒꯥ ꯕꯤꯜꯂꯤ ꯍꯥꯏꯌꯨ ꯕꯔꯗꯔ ꯏꯜꯂꯨ ꯕꯥꯔ ꯆꯤꯡꯉꯨ
ꯕꯥꯔ ꯆꯤꯡꯕꯁꯦ ꯌꯥꯝ ꯉꯝꯅꯤꯡꯉꯦ, ꯑꯗꯨ ꯆꯤꯡ ꯍꯩꯇꯕꯩ ꯋꯥꯅꯦ
ꯕꯥꯔꯅꯤ ꯄꯥꯡꯒꯥꯜ ꯌꯥꯝ ꯀꯜꯂꯤ
ꯂꯨꯝꯕꯩ ꯏꯁꯥꯁꯦ ꯌꯥꯟꯕꯧ ꯉꯝꯗꯧ ꯃꯥꯜꯂꯦ ꯆꯤꯡꯕꯗꯤ ꯑꯔꯥꯏ ꯕꯅ‌ꯦ
ꯅꯣꯡꯃꯒꯤ ꯑꯗꯨꯝ ꯍꯥꯏꯗꯤ ꯆꯤꯡꯕ ꯉꯝꯗ꯭ꯔꯅꯦ
ꯎꯝ
ꯃꯤꯅꯤꯠ ꯑꯃꯃꯨꯛ ꯌꯥꯜꯂꯛꯑꯣꯕ
ꯃꯤ ꯑꯃꯗꯨꯐꯥꯎ ꯌꯥꯟꯉꯝꯗꯧ ꯃꯥꯜꯗ‌ꯦ ꯑꯗꯨ ꯃꯤ ꯋꯦꯠꯇꯥꯥꯔꯁꯤꯒ
ꯎꯝ ꯅꯪꯝꯕ ꯁꯦꯀꯦꯟ ꯇꯔꯥ ꯉꯝꯃꯦ ꯀꯨꯟ ꯉꯝꯃꯦ ꯑꯗꯨꯝ ꯌꯥꯜꯂꯣꯕ ꯅꯣꯡꯃꯩ ꯁꯨꯡꯈꯥꯏ ꯍ ꯍꯤꯡꯒꯠꯂ‌ꯣꯕ
ꯀꯗꯥꯥꯏꯗꯅ ꯌꯥꯟꯗꯣꯏꯁꯤꯕꯨ ꯌꯥꯟꯐꯝꯁꯨ ꯂꯩꯇꯕ
ꯊꯣꯡꯗꯗꯣ ꯌꯥꯎ
ꯊꯣꯡꯁꯨ ꯂꯩ ꯊꯣꯡꯁꯤꯁꯨ ꯀꯔꯥꯏ ꯇꯦꯒꯅꯤ ꯑꯩ ꯌꯥꯟꯕꯗ
ꯃꯊꯛꯁ‌ꯦ ꯌꯥꯝ ꯄꯤꯛꯑꯦꯕ ꯀꯔꯤ
ꯅ‌ꯣꯏꯅꯅꯥꯎ ꯁꯥꯍꯜꯂꯣ
ꯀꯩ ꯍꯥꯏꯔꯤ
ꯋꯥ ꯅꯣꯏ ꯅꯅꯥꯎꯗ ꯎ ꯌꯨꯡꯉ ꯁꯥꯍꯜꯂꯣꯑꯣ
ꯑꯣ ꯁꯥꯝꯕ ꯐꯗꯣꯏꯕ
ꯑꯩꯈꯣꯏ ꯁꯥꯔ ꯊꯝꯃꯤꯅꯦ
ꯌꯥꯕ ꯖꯥꯠꯅꯤ ꯀꯩꯗꯧꯅꯤ ꯌꯨꯝꯗ ꯗꯨꯝ ꯐꯔꯤꯗ ꯂꯩꯕ꯭ꯔꯒ
ꯎꯝ
ꯑꯩ ꯑꯃꯨꯛ ꯊꯝꯃꯒꯦ ꯑꯃꯨꯛ ꯇꯧꯔꯛꯀꯦꯕ
ꯑꯃꯣꯛ ꯇꯧ
ꯑꯦ ꯄꯤꯁ ꯊꯤꯜꯂ ꯌꯥꯕ꯭ꯔꯥ ꯌ‌ꯦꯡꯒꯦ ꯅꯠꯇ꯭ꯔ ꯌꯥꯝ ꯅꯨꯡꯉꯥꯏꯇꯦ
ꯑꯥ
ꯎꯝ